ꯇꯥꯏꯌꯦ
ꯑꯁ ꯌꯥꯝ ꯅꯨꯡꯁꯤꯌꯦ ꯀꯣ
ꯍꯣꯏ ꯌꯥꯝ ꯅꯨꯡꯁꯤꯌꯦꯀꯣ ꯀꯨꯏꯈ꯭ꯔꯦꯀꯣ ꯑꯩꯈꯣꯏ ꯃꯤ ꯉꯥꯡꯗꯕ
ꯑꯣ ꯐꯥꯎꯅꯗꯕꯥ ꯀꯨꯏꯔꯦꯅꯦ
ꯍꯣꯏ ꯅꯪꯁꯨ ꯂꯥꯛꯀꯦ ꯍꯥꯏꯔꯒ ꯂꯥꯛꯁꯨ ꯂꯥꯛꯇꯦ
ꯂꯥꯛꯅꯤꯡꯗ꯭ꯔꯦ ꯅꯣꯏꯗ ꯁꯥꯃꯟꯕꯩ ꯑꯩꯈꯣꯏꯗ ꯄꯣꯠ ꯁꯥꯥꯔꯤꯕ ꯑꯗꯨꯒ ꯅꯣꯏꯗꯒꯤ ꯍꯦꯟꯅ
ꯁꯥꯗꯦ ꯍꯥꯏꯕ ꯑꯗꯨꯝ ꯂꯥꯛꯈ꯭ꯔꯣ
ꯎꯝ ꯂꯥꯛꯅꯤꯡꯗꯦ ꯅꯪ ꯅꯪ ꯌꯥꯝ ꯐꯠꯇꯦ ꯍꯥꯏ
ꯍꯥꯏ ꯍꯥꯏꯍ ꯀꯅꯥꯅ ꯍꯥꯏꯕꯤꯕ꯭ꯔꯥ ꯅꯆꯦꯅ ꯍꯥꯏꯕ꯭ꯔꯥ
ꯅꯣꯏ ꯅꯃꯥꯅ ꯍꯥꯏꯕ
ꯑꯁ ꯅꯪ ꯏꯃꯥꯕꯨ ꯀꯟꯇꯦꯛ ꯇꯧꯕ ꯐꯪꯕ꯭ꯔꯅꯦ
ꯐꯪꯉꯤꯅꯦ
ꯁꯤ ꯏꯁ ꯅꯝꯕꯔꯁꯨ
ꯅꯃꯥ ꯂꯩꯌꯦ ꯅꯣꯏ ꯃꯥꯒꯤ ꯅꯝꯕꯔ ꯂꯩꯌꯦ
ꯀꯩꯗꯧꯉꯩ ꯇꯧꯔꯛꯄ꯭ꯔꯥꯅꯦ ꯃꯥ
ꯉꯔꯥꯡ ꯅꯍꯥꯟ ꯇꯧꯔꯛꯄ
ꯏꯁ ꯌꯥꯔꯦꯗ
ꯊꯥꯖꯗꯕ꯭ꯔꯣ
ꯊꯥꯖꯗꯦ ꯍꯦ ꯑꯩꯗꯤ
ꯊꯥꯖꯗ꯭ꯔꯒꯅ ꯍꯪꯈ꯭ꯔꯣ ꯑꯗꯨꯅ ꯍꯧꯖꯤꯛꯇꯤ ꯍꯪꯒꯅꯨ ꯍꯣꯔꯦꯟ ꯍꯪꯉꯣ
ꯎꯝ ꯍꯧꯖꯤꯛ ꯍꯪꯅꯤꯡꯕꯀꯣ ꯑꯩꯗꯣ ꯊꯥꯖꯗꯕ ꯅꯪꯕꯨ
ꯎꯝ ꯑꯗꯨꯅꯦ ꯑꯗꯨꯅꯤ
ꯀꯩ ꯏꯟꯁꯥꯡ ꯆꯥꯔꯦ ꯉꯁꯤꯗꯤ
ꯌꯦꯟꯖꯥꯡ ꯊꯣꯡꯕ꯭ꯔꯥ ꯈꯪꯗꯦ
ꯍꯥ ꯍꯥ ꯁꯥꯕꯗꯣ ꯑꯩꯈꯣꯏ ꯀꯩ ꯌꯦꯟꯁꯥꯡ ꯊꯣꯡꯒꯦꯔꯥ ꯈꯪꯗꯦ
ꯑꯣ ꯌꯦꯟꯖꯥꯡ ꯍꯥꯎꯕ ꯊꯣꯡꯉꯗꯅ ꯅꯣꯏꯗꯤ ꯌꯦꯟꯒ ꯌꯥꯝ ꯂꯣꯏꯗ꯭ꯔꯣ
ꯍꯣꯏ ꯌꯥꯝ ꯂꯣꯏꯔꯁꯨ ꯆꯥꯕ ꯃꯇꯝꯗꯀꯣ ꯆꯥꯅꯤꯡꯗꯕꯀꯣ ꯑꯩꯈꯣꯏꯗꯤ
ꯆꯥꯕ ꯃꯥꯇꯝꯗ ꯆꯥꯅꯤꯡꯗꯕ ꯋꯥ
ꯑ ꯑ ꯊꯣꯡ ꯑꯦ ꯊꯣꯡꯂꯁꯨꯀꯣ ꯆꯥꯅꯤꯡꯅꯕ ꯌꯥꯝ ꯂꯩꯕꯒꯤꯀꯣ
ꯌꯥꯝ ꯂꯩꯃꯟꯕ ꯑꯣꯏꯔꯝꯅꯤ ꯑꯗꯨꯗꯤ
ꯎꯝ
ꯅꯣꯏꯗ ꯍꯩ ꯑꯃ ꯂꯩ ꯍꯥꯏꯅꯦ ꯍꯥꯎꯕ
ꯍꯣꯏ ꯂꯩꯌꯦ ꯑꯗꯨ ꯃꯨꯟꯈ꯭ꯔꯦ ꯂꯥꯛꯑꯣ ꯍꯥꯏꯔꯒ ꯅꯪꯁꯨ
ꯌꯥꯝꯕ꯭ꯔꯣ
ꯌꯥꯝꯃꯦ ꯅꯪꯅ ꯂꯥꯛꯇ꯭ꯔꯗꯤ ꯆꯥꯕ ꯉꯝꯈꯔꯅꯤ
ꯂꯤꯆꯤ ꯍꯥꯏꯕ꯭ꯔꯥ ꯂꯤꯆꯨ ꯍꯥꯏꯕ꯭ꯔꯥ ꯑꯗꯣ
ꯑꯗꯨꯗꯣ ꯂꯩꯇ꯭ꯔꯦ ꯑꯃ ꯂꯩꯌꯦ ꯑꯗꯨꯒꯤ ꯄꯥꯝꯕꯤ ꯃꯅꯥꯛꯇ ꯑꯃ ꯂꯩꯌꯦ
ꯑꯣ
ꯃꯃꯤꯡꯗꯣ ꯀꯥꯎꯈ꯭ꯔꯤꯅꯦ ꯃꯩꯇꯩꯂꯣꯟꯗ
ꯎꯝ ꯑꯩꯁꯨ ꯈꯪꯗꯦꯗ ꯑꯗꯨ ꯇꯤꯗꯤ ꯂꯩ ꯍꯥꯏꯕꯒꯨꯝ ꯇꯥꯕ ꯂꯣꯏꯈ꯭ꯔꯅꯤ ꯈ ꯍꯥꯏꯕ ꯈꯪꯉꯦ ꯑꯩꯗꯤ
ꯗꯤꯁꯇꯤ ꯃꯇꯝ ꯅꯠꯇ꯭ꯔꯦ ꯍꯧꯖꯤꯛꯇꯤ
ꯑꯧ ꯂꯣꯏ ꯂꯣꯏꯅꯈꯔ꯭ꯦꯗ ꯑꯩꯈꯣꯏ ꯈꯨꯟꯗꯗꯤ ꯑꯃ ꯂꯩꯕ ꯃꯨꯟ ꯃꯨꯟ ꯁꯨꯝ ꯃꯨꯜ ꯂꯛꯑꯦ ꯑꯗꯨ ꯑꯣꯏꯔꯁꯨ ꯑꯗꯨꯝ ꯂꯩꯌꯦꯕ
ꯎꯝ ꯏꯁꯇꯥꯔ ꯐ꯭ꯔꯨꯏꯠ ꯍꯥꯏꯕꯗꯣ ꯂꯩꯌꯦ
ꯎꯝ ꯑꯥ
ꯃꯨꯟꯕ ꯍꯧꯈ꯭ꯔꯦ ꯅꯪ ꯂꯥꯛꯂꯗꯤ ꯆꯥꯕ ꯐꯪꯪꯂꯅꯤ ꯍꯟꯗꯛ ꯀ ꯂꯥꯛꯇ꯭ꯔꯗꯤꯀꯣ ꯅꯪ ꯂꯥꯛꯂꯗꯤ ꯆꯥꯕ ꯐꯪꯂꯅꯤ ꯍꯥꯏꯕ
ꯑꯁ ꯍꯟꯗꯛꯀꯥꯟꯁꯤꯦ ꯂꯥꯛꯄꯇꯧ ꯃꯥꯥꯟꯂꯅꯤ ꯃꯊꯪ ꯊꯥꯗ ꯑꯣꯏꯔꯅꯤ
ꯃꯊꯪ ꯊꯥ ꯑꯣꯏꯔꯗꯤ ꯅꯪ ꯆꯥꯕ ꯐꯪꯉꯣꯏ
ꯐꯪꯗ꯭ꯔꯁꯨ ꯑꯗꯨꯝ ꯂꯥꯛꯀꯅꯤ꯫
ꯃꯔꯨ ꯃꯔꯨ ꯉꯥꯛꯇ ꯂꯩꯔꯅꯤ ꯑꯗꯨꯗꯣ
ꯃꯔꯨ ꯑꯣꯏꯔꯁꯨ ꯃꯔꯨ ꯑꯣꯏꯅ ꯉꯧꯔꯒ ꯆꯥꯔꯒꯦ
ꯃꯔꯨ ꯑꯣꯏꯅ ꯅꯪꯕꯨ ꯅꯪ ꯆꯥꯅꯤꯡꯉꯥꯏ ꯊꯝꯕꯤꯒꯦꯀꯣ
ꯑꯥ ꯑꯗꯨ ꯊꯝꯃꯨ ꯃꯔꯨꯗꯨ ꯌꯥꯝ ꯊꯝꯃꯨꯀꯣ
ꯍꯣꯏ ꯌꯥꯝ ꯊꯝꯕꯤꯒꯦꯀꯣ ꯅꯪ ꯂꯥꯛꯄ ꯀꯥꯟꯗ ꯆꯥꯅꯤꯡꯉꯥꯏ ꯑꯥ ꯅꯪꯪ ꯄꯥꯜꯗꯤ ꯁꯤꯒꯅꯤꯀꯣ ꯑꯗꯨꯗꯣ ꯆꯥꯕ ꯍꯧꯅꯗꯤꯍꯦ ꯑꯗꯨꯗꯣ
ꯑꯩꯒꯤ ꯄꯨꯛꯇ ꯑꯃꯨꯛ ꯄꯥꯝꯕꯤ ꯑꯣꯏꯅ ꯍꯧꯔꯛꯑꯗꯤ ꯂꯣꯏꯔꯤꯗꯅ
ꯎꯝ
ꯎꯝ
ꯃꯤꯈꯣꯏ ꯉꯥꯡꯕ꯭ꯔꯥ ꯇꯥꯕ꯭ꯔꯥ
ꯑꯧ ꯀꯩꯁꯨ ꯀꯥꯏꯗ ꯈꯤꯇꯪꯅꯤꯗ
ꯎꯝ ꯎꯝꯝ ꯑꯩꯃꯥꯟꯅꯗꯦ ꯎꯝ ꯃꯈꯥ ꯂꯩꯀꯥꯏ ꯀ ꯃꯥ
ꯃꯈꯥ ꯂꯩꯀꯥꯏꯒꯤ ꯇꯣꯝꯕꯤꯔꯣ ꯉꯁꯤꯗꯤ ꯀꯩ ꯀꯩ ꯇꯧꯔꯦ
ꯉꯁꯤ ꯑꯩ ꯑꯦꯛꯖꯥꯝ ꯊꯥꯕ ꯆꯠꯂꯒ ꯑꯗꯨꯝ ꯎꯝ
ꯅꯪ ꯅꯪꯒꯤꯗꯤ ꯅꯠꯇꯦꯀꯣ ꯑꯗꯣ ꯅꯅꯥꯎ ꯅꯨꯄꯤꯒꯤꯔ ꯀꯅꯥꯒꯤꯔꯥ
ꯏꯅꯥꯎ ꯏꯎ ꯅꯨꯨꯄꯤ ꯍꯥꯏꯕ ꯇꯥꯔꯦ ꯎ
ꯎꯝ ꯌꯥꯏ ꯌꯥꯏ ꯌꯥꯏ
ꯎꯝ ꯌꯥꯎꯅꯦ ꯍꯌꯦꯡꯁꯨ ꯆ ꯆꯒꯅꯤ ꯍꯌꯦꯡ ꯑꯣꯏꯣꯏꯔꯅꯤ ꯂꯔꯤꯛ ꯑꯁ ꯍꯩꯕ꯭ꯔꯥ ꯍꯩꯇꯕ꯭ꯔꯥ ꯈꯪꯗ꯭ꯔꯤꯀꯣ ꯑꯗꯨꯝ ꯄꯪ ꯄꯪ ꯊꯥꯕꯅꯤꯗ ꯑꯦꯛꯖꯥꯝꯅꯤꯅꯀꯣ
ꯑꯣꯣ
ꯌꯥꯝ ꯉꯟꯅ ꯂꯣꯏꯌꯦꯦ ꯉꯁꯤꯁꯨ ꯎꯝ ꯄ꯭ꯔꯦꯛꯇꯤꯀꯦꯜꯅꯤ ꯍꯟꯗꯛ ꯀ ꯀꯥꯟꯗꯤ ꯁꯤꯛꯁ ꯁꯦꯃꯤꯁꯇꯔꯒꯤ
ꯑꯣ ꯑꯁ ꯅꯪꯗꯤ ꯌꯥꯝ ꯍꯩ ꯃꯥꯥꯟꯜꯂꯤꯀꯣ ꯁꯤꯛꯁꯀ ꯊꯥꯔꯦꯅꯦ
ꯑꯩꯠ ꯁꯦꯃꯤꯁꯇꯔ ꯐꯥꯎ ꯀꯥꯈ꯭ꯔꯕꯅꯤꯅꯤꯅ ꯑꯗꯨ ꯁꯤꯛꯁ ꯁꯦꯃꯤꯁꯇꯔꯒꯤꯗꯤ ꯌꯥꯝ ꯂꯥꯛꯏꯗ
ꯑꯦꯠ ꯐꯥꯎ ꯌꯧꯈ꯭ꯔꯕꯣ
ꯍꯣꯏ ꯑꯦ ꯂꯣꯏꯈ꯭ꯔꯦ ꯑꯩꯗꯤ
ꯀꯣꯏꯁ
ꯃꯦꯗꯒꯤ ꯂꯣꯏꯈ꯭ꯔꯦ
ꯍꯟꯗꯛ ꯃꯔꯛꯁꯦ ꯌꯥꯝꯃꯤꯗ ꯊꯥꯏꯅꯒꯤꯗꯗꯤ ꯐꯣꯔꯠ ꯐꯣꯔꯠꯅ ꯂꯩꯔꯤꯀꯣ ꯐꯣꯔꯠꯇꯒꯤ ꯂꯣꯏꯔꯦꯀꯣ
ꯍꯣꯏ ꯑꯁꯤ ꯀꯣꯂꯦꯖꯇꯗꯤꯀꯣ ꯑꯩꯈꯣꯏ ꯈꯨꯟ ꯒꯤ ꯀꯣꯂꯦꯖ ꯂꯩꯕꯗꯣ
ꯑꯣ
ꯑꯗꯨꯗꯨꯗꯤ ꯐꯣꯔ ꯏꯌꯥꯔ ꯐꯥꯎ ꯌꯥꯎꯗꯦ ꯊ꯭ꯔꯤ ꯏꯌꯥꯔ ꯐꯥꯎ ꯌꯥꯎꯌꯦꯦ
ꯑꯗꯨ ꯂꯔꯦ
ꯎꯝ ꯑꯗꯨꯝ ꯂꯣꯏꯈ꯭ꯔꯅꯤ ꯍꯥꯏꯌꯦ ꯑꯩ ꯉꯁꯥꯏꯗꯣ ꯍꯪꯉꯤ ꯍꯥꯏꯕ
ꯑꯗ ꯑꯇꯣꯞꯄ ꯑꯇꯩ ꯁ꯭ꯀꯨꯜꯒ ꯃꯥꯟꯅꯗ꯭ꯔꯗꯤ
ꯑꯗꯨꯝ ꯍꯟꯗꯛꯀꯥꯟꯗꯤꯀꯣ ꯑꯗꯨꯝ ꯅꯪ ꯆꯍꯤ ꯑꯍꯨꯝ ꯇꯝꯅꯤꯡꯉꯗꯤ ꯑꯗꯨꯝ ꯇꯝꯕ ꯌꯥꯏ ꯃꯔꯤ ꯇꯝꯅꯤꯡꯉꯗꯤ ꯑꯗꯨꯝ ꯇꯝꯕ ꯌꯥꯏ ꯑꯗꯣ ꯅꯪꯀꯣ ꯐꯥꯔꯁ ꯏꯌꯥꯔ ꯑꯗꯨꯝ ꯇꯝꯕ ꯂꯣꯏꯔꯁꯨꯀꯣ ꯗꯤꯄ꯭ꯂꯣꯃꯥ ꯁꯥꯔꯇꯤꯐꯤꯀꯦꯠꯇꯣ ꯑꯗꯨꯝ ꯑꯗꯨꯝ ꯐꯪꯒꯅꯤ ꯍꯥꯏꯕꯅꯦ ꯑꯗꯨꯕꯨ ꯆꯍꯤ ꯃꯔꯤ ꯇꯝꯃ꯭ꯔꯗꯤꯀꯣ ꯑꯣꯅꯔꯁ ꯄꯦꯄꯔ ꯐꯪꯉꯅꯤ ꯑꯗꯨꯝ ꯍꯥꯏꯅꯤ
ꯑꯗꯨꯗꯤ ꯆꯍꯤ ꯃꯔꯤ ꯂꯣꯏ ꯆꯠꯅꯒꯅꯤꯅ
ꯎꯝ ꯑꯗꯨꯅ ꯐꯔꯦꯗ ꯍꯥꯏꯔꯗꯤ
ꯎꯝ
ꯐ꯭ꯌꯨꯆꯔꯗꯨꯁꯨ ꯀꯥꯟꯅꯥꯩꯌꯦ ꯍꯥꯏꯕ ꯑꯗꯨꯗꯣ
ꯎꯝ
ꯍꯥꯏ ꯍꯥ ꯃꯨꯔꯦ ꯍꯥꯏ ꯄꯨꯟꯁꯤ ꯍꯥꯏ
ꯑꯦ ꯀꯩꯒꯤ ꯋꯥꯅꯣ
ꯑꯗꯨꯝ ꯋꯥꯕꯀꯣ ꯑꯦꯛꯖꯥꯝ ꯊꯥꯕ ꯂꯥꯛꯑꯒ ꯑꯗꯨꯝ
ꯂꯥꯏꯔꯤꯛꯇꯤ ꯄꯥꯕ꯭ꯔꯥ
ꯄꯥꯕꯤꯁꯦ ꯀꯗꯥꯏꯗꯒꯤꯔꯣ
ꯋꯥꯗꯦ
ꯍꯣꯏ
ꯄꯥꯔꯝꯃꯣꯏꯕ ꯑꯩ ꯈꯪꯉꯤꯕ ꯅꯪꯗꯤ ꯌꯥꯝ ꯍꯩꯌꯦꯕ ꯂꯥꯏꯔꯤꯛ ꯄꯥꯗ꯭ꯔꯒ ꯑꯗꯨꯝ ꯑꯦꯛꯖꯥꯝꯒ ꯊꯥꯕ ꯖꯥꯠꯂꯥꯅꯦ
ꯕꯤꯗ ꯑꯗꯨꯝ ꯊꯥꯕ ꯆꯠꯄ
ꯑꯣ ꯑꯣꯖꯥ ꯑꯣꯏꯕ ꯃꯥꯜꯂꯦꯗ ꯑꯗꯨ
ꯑꯣꯖꯥꯅ ꯑꯣꯖꯥꯗ ꯍꯦꯟꯈ꯭ꯔꯦꯗ ꯑꯩꯗꯤ
ꯑꯗꯨꯅꯦꯕ ꯎꯝ ꯅꯣꯏꯗꯗꯤ ꯀꯥꯡ ꯀꯥꯡ ꯌꯥꯝ ꯌꯥꯝ ꯌꯥꯝꯒꯗꯧ ꯃꯥꯜꯂꯦꯗ
ꯂꯩꯕꯅꯦ ꯎꯝ ꯆꯤꯡꯗ ꯑꯣꯏꯕꯅꯤꯅꯀꯣ
ꯎꯝ ꯃꯈꯣꯟꯒꯗꯣ ꯌꯥꯝ ꯅꯨꯡꯁꯤꯔꯤꯕ
ꯍꯥ
ꯃꯈꯣꯟ ꯇꯥꯕꯗꯣ ꯌꯥꯝ ꯅꯨꯡꯁꯤꯕ ꯀꯩ ꯀꯩ ꯃꯈꯣꯟꯔꯣ ꯑꯩꯈꯣꯏꯗꯤ ꯍꯧꯗ꯭ꯔꯤꯗ ꯈꯣꯡꯕ ꯍꯧꯗ꯭ꯔꯤ ꯉꯍꯥꯛ ꯂꯣꯏꯔꯛꯏꯗꯤ ꯑꯗꯨꯝ ꯍꯣꯡꯕ ꯍꯧꯔꯛꯑꯅꯤ
ꯎꯝ ꯑꯗꯨꯝ ꯑ ꯏꯚꯤꯅꯤꯡ ꯇꯥꯔꯗꯤꯀꯣ ꯑꯗꯨꯃꯥꯏꯅ ꯈꯣꯡꯅꯦ ꯃꯃꯤꯡꯗꯣ ꯀꯩ ꯀꯧꯕ꯭ꯔꯥ
ꯃꯃꯤꯡꯗꯣ ꯌꯥꯝ ꯂꯥꯎꯕꯤ
ꯌꯥꯝ ꯂꯥꯎꯕꯤꯀꯣ
ꯑꯧ ꯈꯪꯗꯦꯍꯦ
ꯌꯥꯝ ꯂꯥꯎꯕꯤꯗꯣ ꯑꯗꯨꯃꯥꯏꯅ ꯂꯥꯎꯋꯦ
ꯃꯥꯗꯣ ꯋꯥꯗꯕ꯭ꯔꯁꯨ ꯈꯪꯗꯦ ꯃꯐꯝ ꯑꯃꯗ ꯑꯃꯨꯛ ꯆꯠꯂꯒ ꯀꯣꯏꯆꯠ ꯆꯠꯂꯒ ꯉꯥꯡꯉꯒ ꯂꯩꯔꯦ ꯃꯥꯗꯨ
ꯎꯝ ꯅꯨꯡꯗꯥꯡꯗꯁꯨ ꯑꯗꯨꯃꯥꯏꯅ ꯇꯥꯕꯅꯦ
ꯅꯨꯡꯗꯥꯡꯗ ꯑꯣ ꯈꯔ ꯈꯔ ꯈꯔꯁꯨ ꯑꯗꯨꯒ ꯀꯩ ꯍꯥꯏꯁꯤꯔ ꯑꯥ
ꯍꯥꯏꯕ ꯈꯪꯗ꯭ꯔꯦꯗ ꯅꯣꯡꯉꯥꯟꯕꯗꯁꯨ ꯑꯃ ꯈꯣꯡꯕ ꯂꯩꯕꯅꯦ ꯈꯔ ꯆꯥꯎꯔꯒ
ꯑꯗꯣ ꯆꯥꯛ ꯌꯦꯟꯔꯣ
ꯏꯁ ꯅꯠꯇꯦ ꯑꯁꯤꯒꯨꯝꯕꯗ ꯍꯧꯖꯤꯛ ꯈꯣꯡꯉꯤꯗꯣ ꯑꯁꯤꯒꯨꯝꯕ ꯖꯥꯠ ꯀꯣ ꯑ ꯅꯣꯡꯉꯥꯟꯕꯗꯁꯨ ꯑꯃ ꯈꯣꯡꯕ ꯂꯩꯕꯅꯦꯕ
ꯑꯣ ꯑꯩꯗꯤ ꯈꯪꯗ꯭ꯔꯦ ꯑꯗꯨꯗꯤ
ꯎꯝ ꯌꯥꯝ ꯆꯥꯎꯕꯅꯤ ꯑꯗꯨꯗꯤ
ꯎꯝ
ꯆꯥꯅꯩ ꯍꯥꯏꯕꯅꯤꯅꯦ ꯑꯗꯣ
ꯎꯝ ꯑꯁꯤ ꯑ ꯍꯧꯖꯤꯛ ꯈꯣꯡꯕꯁꯨꯀꯣ
ꯑꯥ
ꯑꯗꯨꯝ ꯆꯥꯟꯅꯩ ꯍꯥꯏꯌꯦꯦ ꯀꯥꯡꯉꯧ ꯀꯨꯝꯕ ꯀꯣ ꯌꯥꯝ ꯍꯥꯎꯋꯦ ꯍꯥꯏꯕꯅꯦ ꯃꯤꯁꯤꯡ ꯑꯗꯨꯝ ꯂꯧꯔ
ꯑꯩꯗꯤ ꯑꯗꯨꯒꯀꯨꯝꯕꯗꯤ ꯆꯥꯗꯦꯗ
ꯎꯝ ꯑꯦꯁꯨ ꯆꯥꯗꯦꯗ
ꯎꯝ ꯆꯥꯕ ꯍꯩꯅꯗꯕꯁꯤꯡꯗꯤ ꯃꯤꯠꯀ ꯄꯣꯝꯕꯅꯤ ꯄꯣꯝꯕꯅꯤ
ꯎꯝ
ꯅꯪꯁꯨ ꯄꯣꯝꯂꯝꯗꯅꯀꯣ ꯄꯪꯆꯥ ꯆꯥ ꯄꯪꯊꯛ ꯊꯛꯄ ꯌꯥꯗꯦ ꯎꯝ ꯑꯗꯨꯅꯤ ꯑꯩ ꯀꯩ ꯏꯟꯖꯥꯡ ꯊꯣꯡꯈ꯭ꯔꯦ ꯍꯥꯏꯕ꯭ꯔꯣ ꯊꯣꯡꯗꯦ ꯍꯥꯏꯕ꯭ꯔꯣ
ꯊꯣꯡꯗ꯭ꯔꯤꯌꯦ ꯑꯩ ꯊꯣꯡꯉꯣꯏ ꯉꯁꯤꯗꯤ ꯋꯥꯕꯒꯤ ꯋꯥꯔ ꯂꯣꯏꯔꯦ ꯅꯈꯣꯏ ꯎꯝ ꯅꯈꯣꯏ ꯌꯨꯝ ꯍꯨꯏ ꯂꯩꯕ꯭ꯔꯥ
ꯂꯩꯇ꯭ꯔꯦꯗ ꯍꯨꯏꯒ ꯂꯣꯏ ꯁꯤꯈ꯭ꯔꯦꯗ
ꯍꯧꯖꯤꯛ ꯍꯨꯏ ꯎꯕꯀꯣ ꯑꯩꯈꯣꯏ ꯂꯩꯀꯥꯏꯒꯤ ꯍꯨꯏ ꯑꯃ ꯂꯥꯛꯄ ꯍꯌꯦꯡꯗꯤ ꯀꯩꯗꯧꯔꯅꯤꯅ
ꯑꯩꯁꯦ ꯇꯧꯔꯣꯏꯗ ꯑꯗꯨꯝ ꯂꯩꯔꯅꯤ ꯎꯝ ꯑꯗꯨꯝ ꯂꯩꯔꯅꯤ
ꯎꯝ ꯐꯩꯌꯦ ꯊꯕꯛ ꯂꯩꯇꯕꯗꯣ
ꯎꯝ
ꯀꯔꯤꯛ ꯄꯥꯛꯑꯣ ꯁꯃꯟꯗꯗꯤ ꯏꯁꯥ ꯉꯝꯗꯕꯅꯦ ꯑꯩꯈꯣꯏ ꯏꯁꯥꯗꯣ
ꯍꯥꯥ
ꯂꯥꯏꯔꯤꯛ ꯄꯥꯎꯑꯣ ꯍꯥꯏꯕ
ꯑꯁ ꯂꯥꯏꯔꯤꯛꯀ ꯄꯥꯕ ꯌꯥꯗ꯭ꯔꯦꯗ
ꯀꯣꯛ ꯁꯟꯅꯥꯗ꯭ꯔꯗꯤꯀꯣ ꯑꯩꯈꯣꯏ ꯏꯁꯥ ꯑꯩꯈꯣꯏ ꯏꯁꯥꯗꯣ ꯉꯝꯗꯕꯅꯦ ꯄꯪꯀꯠ ꯐꯠꯅꯤꯡꯉꯥꯏꯗꯣ
ꯑ ꯍꯝ
ꯅꯪꯁꯦ ꯉꯁꯤ ꯋꯥ ꯍꯥꯏꯅꯤꯡꯂꯤꯤꯕ ꯃꯥꯟꯗ꯭ꯔꯤꯅꯦ
ꯎꯝ
ꯌꯥꯝ ꯋꯥꯕ ꯃꯥꯜꯂꯦ ꯍꯥꯏꯕ ꯋꯥ ꯁꯨ ꯉꯥꯡ ꯉꯥꯡꯗꯦ ꯍꯥꯏꯕ ꯑꯩꯅ ꯉꯝꯒꯦ
ꯑꯩ ꯉꯁꯤ ꯈꯔꯗꯤ ꯋꯥꯔꯦ ꯉꯔꯥꯡ ꯅꯨꯡꯗꯥꯡ ꯇꯨꯝꯗꯕꯅꯤ
ꯎꯝ ꯑꯣꯏꯔꯝꯒꯅꯤ ꯕꯣꯜ ꯌꯦꯡꯕ꯭ꯔꯥ ꯅꯪ
ꯌꯦꯡꯦꯗ
ꯍꯥꯥ ꯌꯦꯡꯡꯗꯦ ꯎꯝ ꯌꯦꯡꯗꯦ ꯑꯩꯗꯤ ꯍꯔꯗꯀꯥꯔꯕꯣꯔꯠ ꯌꯦꯡꯅꯤꯡꯗꯦ ꯍꯥꯥ
ꯅꯪꯗꯤ ꯌꯦꯡꯕ ꯌꯥꯏꯅ
ꯑꯁꯤ ꯌꯦꯡꯅꯤꯡꯗꯕꯀꯣ ꯍꯟꯗꯛꯀꯥꯟꯁꯦ ꯌꯥꯝ ꯉꯟꯅ ꯇꯨꯝꯅꯤꯡꯕꯀꯣ ꯄꯨꯡ
ꯑꯣ
ꯁꯔꯦꯠ ꯀꯇꯥꯥꯔꯗꯤ ꯑꯗꯨꯝ ꯇꯨꯝꯅꯤꯡꯕ
ꯑꯩꯗꯤ ꯑꯁ ꯄꯨꯡ ꯕꯥꯔꯣ ꯍꯦꯟꯅꯁꯨ ꯑꯗꯨꯝ ꯇꯨꯡꯅꯤꯡꯟꯗꯕ ꯐꯥꯎꯋꯦꯗ
ꯎꯝ
ꯍꯥꯏꯗꯤꯀꯣ ꯑ ꯅꯨꯡꯊꯤꯤꯟꯗꯒ ꯑꯗꯨꯝ ꯈꯔ ꯈꯔ ꯇꯨꯝꯃꯤꯕ ꯑꯗꯨꯒꯤ ꯇꯅꯤꯡꯗꯕ ꯐꯥꯎꯕ
ꯅꯨꯡꯊꯤꯟꯗ ꯇꯨꯝꯕꯗꯣ ꯑꯩꯈꯣꯏꯒꯤ ꯃꯤꯠ ꯈꯣꯏꯗꯣ ꯌꯥꯝ ꯄꯣꯝꯃꯤꯀꯣ
ꯑ ꯌꯥꯝ ꯄꯣꯕꯅꯦ ꯑꯗꯨꯁꯨ ꯇꯨꯝꯕꯁꯨ ꯅꯨꯡꯉꯥꯏꯇꯕꯅꯦ ꯇꯨꯝꯕ ꯀꯥꯟꯗ ꯇꯨꯝꯕ ꯀꯥꯟꯗꯀꯣ ꯀꯩ ꯍꯥꯏꯇꯥꯔꯦ ꯂꯥꯏꯅ ꯐꯥꯕꯒꯨꯝꯕ ꯑꯗꯨ ꯍꯥꯏꯕꯗꯣ ꯂꯦꯡꯕꯒ ꯉꯝꯗꯕꯗꯨ ꯃꯪꯗ ꯑꯗꯨꯃꯥꯏꯟ ꯇꯣꯏꯅ ꯇꯧꯋꯦꯕ ꯇꯨꯝꯗꯤ ꯇꯨꯝꯅꯤꯡꯕ
ꯑꯗꯨ ꯑꯣꯏꯔꯁꯨꯀꯣ ꯑꯗꯨꯝ ꯇꯨꯝꯅꯤꯡꯂꯗꯤ ꯇꯨꯝꯕ ꯌꯥꯕꯅꯦ ꯑꯩꯁꯨ
ꯑꯗꯨ ꯑꯣꯏꯔꯁ ꯇꯜꯂꯦꯕ ꯈꯔ ꯈꯔꯗꯤ ꯌꯥꯝ ꯋꯥꯏꯕ ꯃꯪꯗ
ꯎꯝ
ꯅꯪꯗꯤ ꯌꯨꯝꯗ ꯂꯩ ꯅꯠꯇ꯭ꯔꯣ
ꯍꯣꯏ ꯌꯨꯝꯗ ꯂꯩꯌꯦ